ꯍꯥ ꯍꯜꯂꯣ ꯍꯣꯏ ꯇꯥꯏꯌꯦ ꯆꯥꯛ ꯆꯥꯕ ꯂꯣꯏꯔꯕꯣ
ꯑꯩꯈꯣꯏꯗꯤ ꯄꯨꯡ ꯕꯥꯔꯣꯗꯒꯤ ꯆꯥꯛ ꯆꯥꯗꯣꯏꯅꯦ
ꯎꯝ ꯑꯣ ꯅꯣꯏꯗꯤ ꯕ꯭ꯔꯦꯛꯐꯥꯁ ꯄꯤꯕꯒꯤꯀꯣ
ꯍꯣꯏ ꯕ꯭ꯔꯦꯛꯐꯥꯁ ꯄꯤꯔꯁꯨ ꯆꯥꯗꯦꯗ ꯑꯈꯣꯏ
ꯀꯔꯤꯒꯤꯔꯥ
ꯆꯠꯇ‌ꯦ ꯍꯥꯎꯒꯠꯅꯤ ꯑꯁ ꯑꯗꯨꯒꯨꯝꯕ ꯊꯕꯛ ꯇꯧꯃꯟꯈ꯭ꯔꯕꯒꯤ ꯇꯟ ꯑꯗꯨꯝ ꯑ ꯂꯩꯕ ꯅꯨꯡꯉꯥꯏꯕ ꯍꯧꯔꯦꯗ ꯍꯧꯖꯤꯛ ꯀꯥꯟꯗꯤ
ꯑ ꯑ ꯍ‌ꯦꯕꯤꯠ ꯇꯧꯕꯒꯤꯀ‌ꯣ
ꯑꯣ ꯀꯔꯤ ꯏꯟꯖꯥꯡ ꯊ‌ꯣꯡꯉꯕ꯭ꯔꯣ
ꯑꯩꯗꯤ ꯃꯩꯔꯦꯟ ꯆꯥꯔꯦ
ꯑꯣ ꯆꯦꯗꯤ ꯂꯩꯕ꯭ꯔꯣ ꯑꯧ ꯏꯆꯦ ꯗꯣ ꯂꯩꯕ꯭ꯔꯣ
ꯂꯩꯌꯦ ꯃꯥꯗꯤ ꯆꯥꯕ ꯂꯣꯏꯈ꯭ꯔꯦ
ꯑꯣ ꯏꯆꯦꯗꯣ ꯑꯃ ꯎꯝ ꯗꯤꯝꯕꯨꯁꯨ ꯀꯣꯜ ꯇꯧꯅꯤꯡꯉꯥꯏ ꯇꯥꯎꯕꯤꯌꯣꯅ ꯍꯥꯏꯌꯨ
ꯑꯥ
ꯃꯥꯁꯨ ꯍꯧꯖꯤꯛꯅ ꯇꯧꯕ ꯍꯧꯕꯒꯤ
ꯗꯤꯑꯦꯝ ꯎꯝ ꯍ‌ꯣ ꯍꯣꯏ
ꯅꯪꯗꯤ ꯉꯁꯤꯗꯤ ꯀ꯭ꯂꯥꯁ ꯆꯠꯂꯔꯣꯏꯀꯣ
ꯎꯝ ꯍꯌꯦꯡ ꯆꯥꯒꯅꯤ ꯉꯁꯤꯗꯤ ꯄ꯭ꯔꯦꯛꯇꯤꯁ ꯇꯧꯔꯒ ꯂꯩꯒꯅꯤ
ꯑ ꯑꯗꯨꯝ ꯑ ꯀꯔꯤ ꯂꯩꯒꯦꯔꯣ ꯉꯁꯤꯗꯤ
ꯎꯝ ꯄ꯭ꯔꯦꯛꯇꯤꯁꯗꯣ
ꯑꯥ
ꯆꯥꯛ ꯆꯥꯕ ꯂꯣꯏꯔꯗꯤ ꯍꯧꯔꯅꯤ ꯑꯃꯨꯛꯀ ꯑꯩ
ꯑꯣ
ꯅꯨꯃꯤꯠ ꯑꯅꯤ ꯁꯨꯔꯦꯕ ꯄ꯭ꯔꯦꯛꯇꯤꯁ ꯇꯧꯗꯕꯁꯦ ꯎꯝ ꯀꯩꯅ‌ꯣꯒꯤ ꯎꯝ ꯅꯪ ꯀꯔꯝ ꯀꯥꯟꯗ ꯍꯜꯂꯛꯄ꯭ꯔꯥ ꯅꯣꯏ ꯂꯩꯐꯝꯗ
ꯑ ꯍ ꯑ ꯑꯥꯎ ꯀ꯭ꯂꯥꯁ ꯁꯨ ꯇꯧꯗꯦ ꯑ ꯊꯥ꯭ꯔꯁꯗꯦꯗꯒꯤ
ꯊ꯭ꯔꯁꯗ‌ꯦꯗꯒꯤ
ꯑꯣ ꯑꯣ ꯐꯔꯦꯅ ꯅꯣꯏ ꯂꯩꯐꯝꯗ‌ꯣ ꯌꯥꯝ ꯁꯥꯕ꯭ꯔꯣ
ꯍꯣꯏ ꯉꯁꯤꯗꯤ ꯈꯔ ꯀꯩꯅꯣ ꯇꯧꯕꯒꯤꯀꯣ
ꯎꯝ
ꯑꯣ ꯉꯁꯤ ꯅꯨꯡ ꯅꯨꯡ ꯄꯨꯡ ꯅꯣꯡ ꯆꯨꯅꯤꯉꯥꯏꯒꯨꯝꯅ ꯃꯥꯡꯉꯒ ꯂꯩ ꯍꯧꯖꯤꯛ ꯑꯗꯨ ꯆꯨꯗꯤ ꯆꯨꯗꯣꯏ ꯃꯥꯟꯗꯦ ꯑꯗꯨꯝ ꯊꯥꯕ ꯆꯠꯂꯦꯕ ꯀꯥꯎꯋꯦ ꯄꯥ ꯅꯣꯡ ꯆꯨꯗꯕ
ꯎꯝ
ꯑꯥ ꯑꯗꯨ ꯄꯥꯎꯔ ꯂꯩꯔꯦ ꯅꯣꯏꯗꯗꯤ ꯅꯣꯡ ꯆꯨꯕ꯭ꯔꯣ
ꯆꯨꯗ ꯅꯨꯡꯁꯥ ꯀꯟꯅ ꯂꯩꯌꯦ ꯅꯣꯡ ꯆꯨꯔꯗꯤ ꯅꯨꯉꯥꯏꯗꯣꯅꯦ ꯌꯥꯝ ꯁꯥꯏꯌꯦꯕ ꯑꯩꯈꯣꯏ ꯑꯩꯈꯣꯏ ꯌꯨꯝꯗꯗꯤꯀꯣ ꯍꯣꯏ ꯀꯥꯥꯁꯦ ꯆꯦꯛ ꯑꯣꯏꯕꯅꯤꯅ ꯆꯦꯛ ꯅꯨꯡꯁꯥ ꯎꯝ ꯑꯥꯐꯇꯔꯅꯨꯟꯗꯗꯤ ꯏꯪꯉꯦ ꯑꯗꯣ ꯇꯦꯝꯄꯔꯦꯆꯔꯗ ꯅꯨꯡꯉꯥꯏꯌꯦ ꯅꯨꯡꯗꯥꯡ ꯌꯥꯎꯔꯗꯤ ꯂꯣꯏꯔꯦ
ꯑꯣ ꯐꯦꯟ ꯊꯥꯔꯁꯨ ꯁꯥꯕ꯭ꯔꯣ ꯅꯣꯏꯁꯨ
ꯐꯦꯟ ꯊꯔꯥꯗꯤ ꯑꯗꯨꯝ ꯌꯥꯏꯗ ꯆꯥꯛ ꯆ ꯆꯥꯛ ꯊꯣꯡꯕ ꯂꯣꯏꯔꯀꯥꯟꯗꯅꯦ ꯍꯦꯟꯅ ꯊꯥꯕꯗꯣ
ꯍꯣꯏ ꯔꯨꯝꯗ ꯑꯩꯈꯣꯏꯗꯤ ꯔꯨꯝꯒ ꯀꯤꯠꯆꯦꯟ ꯎꯝ ꯌꯥꯎꯕꯅꯤꯅ ꯄꯨꯟ ꯑꯅꯤꯅ ꯍꯥꯏꯅ ꯇꯥꯎꯋꯦꯕ ꯎꯝ
ꯍꯥꯡ ꯂꯤꯗ ꯏꯝꯐꯥꯜꯗꯁꯨ ꯔꯦꯟꯒꯤ ꯀꯥꯁꯦ
ꯑꯣ ꯅꯣꯏꯁꯨ ꯀꯥꯕ꯭ꯔꯣ
ꯍꯥꯥ
ꯅꯣꯏꯗꯁꯨ ꯁꯨꯃꯥꯏꯅ ꯇꯥꯎꯕ꯭ꯔꯣ
ꯍꯣꯏꯅꯦ ꯍꯥꯏꯇꯦ ꯀꯥꯁꯦ ꯔꯦꯟ ꯏꯝꯐꯥꯜꯗ ꯔꯦꯟ ꯄꯤꯕ ꯀꯥꯁꯤꯡꯁꯦ
ꯔꯨꯝ ꯑꯃꯈꯛꯇ ꯄꯤꯕꯁꯦ ꯐꯠꯇꯦꯕ ꯑꯅꯤꯒꯨꯝꯕ ꯎꯝ ꯀꯤꯠꯆꯦꯟꯒꯤ ꯑꯂꯥꯛꯄ ꯇꯉꯥꯟꯅ
ꯎꯝ ꯍꯣꯏ ꯗꯦꯜꯂꯤꯗꯒꯨꯝꯅꯀꯣ ꯗꯦꯜꯂꯤ ꯗꯤ ꯋꯥꯟ ꯕꯤ ꯍꯩꯆꯀꯤ ꯑꯣꯏꯔꯒ ꯔꯨꯝ ꯑꯅꯤ ꯑꯣꯏꯔꯒ ꯀꯤꯠꯆꯟ ꯃꯆꯥ ꯇꯧꯕꯁꯦ ꯐꯗꯤ ꯐꯥꯕꯅꯦ
ꯍꯣꯏ ꯆꯥꯛꯁꯨ ꯊꯣꯡꯉꯦ ꯐꯤꯁꯨ ꯊꯥꯝꯃꯦ ꯑꯗꯣ ꯐꯤꯗꯣ ꯐꯥꯔꯣꯏꯕ ꯆꯥꯛ ꯊꯣꯡꯕꯗꯣ ꯃꯅꯝ ꯖꯥꯠ ꯖꯥꯠ ꯊꯣꯛꯄꯅꯤꯅ
ꯑꯣ
ꯐꯤꯗ ꯂꯣꯏ ꯆꯥꯏꯔꯅꯤꯕ
ꯑꯥ ꯑꯩꯈꯣꯏꯁꯨꯅꯦ ꯔꯨꯝ ꯅꯣꯏꯗꯒꯤꯁꯨ ꯑꯅ ꯄꯤꯛꯄꯗ ꯃꯤ ꯃꯔꯤ ꯊꯝꯍꯜꯂꯦꯕ
ꯑꯣ
ꯑꯗꯨꯗ ꯑꯩꯈꯣꯏ ꯍꯧꯖꯤꯛ ꯏꯝꯐꯥꯜꯗ ꯂꯩꯕ ꯌꯨꯝꯒꯇꯤ ꯌꯥꯝꯅ ꯄꯤꯛ ꯅꯦ ꯅꯣꯏꯒ ꯍꯥꯏꯅꯔꯗꯤ ꯁꯤ ꯔꯨꯝ ꯁꯦ ꯑꯩꯈꯣꯏꯅ ꯂꯩꯕ ꯇꯦꯕꯜ ꯃꯔꯤ ꯐꯃꯨꯡ ꯃꯔꯤ ꯆꯤꯌꯔ ꯃꯔꯤ
ꯎꯝ
ꯅꯪꯅ ꯍꯥꯞꯄ꯭ꯔꯥ ꯑꯩꯈꯣꯏꯁꯨ ꯍꯤꯇꯥꯔ ꯄꯥꯏꯌꯦꯕ ꯂꯣꯠꯅ ꯌꯦꯟꯖꯥꯡ ꯍꯥꯎ ꯍꯥꯎꯗꯣꯏꯅꯤ ꯂꯣꯠꯄ ꯆꯥꯅꯤ ꯑ ꯇꯥꯎꯅꯤꯡꯉꯥꯏꯅꯦ ꯑꯗꯨꯗ ꯇꯧꯔꯒ ꯑꯁ ꯌꯥꯗꯦꯗ ꯁꯥꯕꯅ ꯑꯗꯨꯗ ꯏꯟꯖꯥꯡ ꯆꯥꯛ ꯌꯦꯟꯖꯥꯡꯒꯨꯝꯕ ꯊꯣꯡꯕ ꯍꯧꯔꯗꯤꯀꯣ
ꯎꯝ
ꯑꯗꯨꯒ ꯑꯩꯒꯤ ꯐꯃꯨꯡ ꯃꯅꯥꯛꯇ ꯈꯛꯇ ꯏꯟꯖꯥꯡꯁꯨ ꯊꯣꯡꯕꯒꯤ ꯏꯃꯥꯟꯅꯕꯤꯈꯣꯏꯅ ꯗ꯭ꯔꯦꯁꯇ ꯑꯁ ꯂꯣꯏꯅ ꯃꯃꯝ ꯄꯥꯛꯂ ꯂꯩꯕꯅꯦ ꯑꯩꯒꯤꯗꯤ ꯨꯝꯒꯨꯝꯕꯗꯒꯥꯏ ꯌꯦꯜꯂꯣ ꯌꯦꯜꯂꯣꯒ ꯃꯔꯛ ꯃꯔꯛꯇ ꯆꯨ ꯎꯕ ꯃꯇꯝꯁꯨ ꯂꯩꯏꯕꯅꯦ ꯊꯥꯎ ꯃꯄꯥꯛ ꯑꯃ
ꯑꯝ ꯃꯅꯝ ꯑꯗꯨꯒꯤꯅꯦ ꯑꯩꯈꯣꯏꯒꯤ ꯔꯨꯝꯗꯣ ꯔꯦꯟ ꯂꯣꯏ ꯔꯦꯟ ꯔꯦꯟ ꯂꯥꯏꯕꯒꯤ ꯔꯦꯟ ꯂꯥꯏꯕꯁꯤꯡꯒꯤ ꯔꯨꯝꯗꯣ ꯆꯥꯡꯉꯗꯤ ꯃꯅꯥ ꯃꯅꯥ ꯃꯅꯥ ꯂꯥꯏꯔꯅꯤ ꯑꯃ ꯑꯃ
ꯑꯣ ꯍꯣꯏ
ꯑꯩꯈꯣꯏ ꯑꯩꯈꯣꯏꯗ ꯑꯩꯈꯣꯏꯗꯁꯨ ꯑꯗꯨꯝꯅꯦ ꯅꯝꯊꯤꯕꯅ ꯑꯩꯈꯣꯏꯗꯤ ꯅꯝꯕꯔ ꯋꯥꯟ ꯔꯨꯝꯗ ꯕꯀꯦꯠ ꯊꯝꯃꯒ ꯇꯧꯕꯅꯤꯅꯀꯣ ꯑꯗꯨꯝ ꯃꯁꯨ ꯋꯥꯁꯔꯨꯝꯗ ꯀꯥꯟ ꯅꯝꯕꯔ ꯋꯥꯟ ꯂꯧꯒꯦ ꯀꯣ
ꯑꯥ
ꯃꯄꯥꯟ ꯊꯣꯛ ꯅꯥꯏ ꯇꯜꯂꯦꯕ ꯑꯗꯨꯒꯤ ꯕꯀꯦꯠ ꯊꯥꯝꯃꯒ ꯑꯩꯈꯣꯏꯗꯤ ꯑꯗꯨꯗ ꯇꯥꯎꯕꯅꯦ
ꯑꯥ
ꯅꯣꯏꯁꯨ ꯑꯗꯨꯃꯥꯏꯅ ꯇꯧ꯭ꯔꯥ
ꯑ ꯑ ꯑꯩꯈꯣꯏꯗꯤꯃꯥꯏꯗꯤꯦ ꯇꯥꯎꯑꯣꯗꯗ
ꯑꯧ ꯅꯣꯏꯅꯤ ꯅꯣꯏꯗꯤ ꯀꯅ ꯇꯧꯗ ꯇꯧꯗꯕꯒꯤꯅ ꯍꯣꯏꯗꯤ ꯂꯣꯏꯔꯦ ꯏꯁꯤꯡꯁꯨ ꯌꯥꯝ ꯊꯥꯛꯑꯦ
ꯎꯝ ꯑꯗꯨꯕꯨ ꯅꯣꯏꯁꯨ ꯅꯣꯏꯗꯣ ꯏꯁꯤꯡꯒꯨꯝꯕꯁꯨ ꯂꯩꯌꯦꯀꯣ ꯊꯥꯛꯅꯤꯉꯥꯏ
ꯍꯣꯏ ꯖꯥꯔꯗ
ꯑꯣ
ꯑꯇꯣꯞꯄ ꯗ꯭ꯔꯤꯡꯀꯦꯕꯜ ꯋꯥꯇꯔ ꯑꯃ ꯂꯩꯕꯅꯦ
ꯑꯗꯨ ꯄꯩꯁꯥ ꯀꯌꯥ ꯀꯌꯥꯒꯤ ꯂꯩꯕ꯭ꯔ ꯍꯧꯖꯤꯛꯀꯥꯟ
ꯑꯥ ꯖꯥꯔ ꯑꯃꯗ ꯂꯤꯇꯔ ꯀꯨꯟꯅꯦꯕ ꯑꯗꯨꯗꯣ ꯐꯤꯐꯇꯤ ꯄꯤꯌꯦ ꯅꯍꯥꯟꯗꯨꯗꯤ ꯍꯥꯟꯅꯗꯤ ꯐꯣꯔꯇꯤ ꯄꯤꯕꯅꯦꯕ
ꯑꯥ
ꯃꯃꯥꯅ ꯐꯤꯐꯇꯤ ꯀꯥꯈ꯭ꯔꯦ
ꯑ ꯑꯁ ꯌꯥꯝ ꯗꯦꯜꯍꯤꯒꯨꯝꯕꯗꯗꯤꯀꯣ ꯑ ꯕꯤꯁꯂꯔꯤꯗꯣ
ꯎꯝ
ꯑꯃꯥꯗ ꯋꯥꯟ ꯍꯟꯗ꯭ꯔꯦꯠ ꯇꯦꯟ ꯅꯦꯀꯦꯟ ꯑꯃꯥꯗ
ꯑ
ꯀꯨꯇꯥꯥ
ꯌꯥꯝ ꯇꯥꯡꯉꯦ ꯎꯝ ꯑꯩꯈꯣꯏ ꯏꯝꯐꯥꯜꯒꯤ ꯆꯥꯛ ꯊꯣꯡꯕ ꯏꯁꯤꯡꯗꯣ
ꯎꯝ
ꯑꯗꯨꯕꯨꯗꯤ ꯊꯥꯛꯄ ꯌꯥꯔꯣꯏ ꯅꯪꯁꯨ ꯈꯥꯡꯉꯤꯅ
ꯍꯣꯏ ꯑ ꯑꯗꯨꯒ ꯆꯞ ꯃꯥꯟꯅꯥ ꯐ ꯗꯦꯜꯂꯤꯒꯤ ꯏꯁꯤꯡꯁꯨ
ꯑ ꯃꯍꯥꯎ ꯂꯌꯦꯕ
ꯎꯝ ꯑꯁ ꯗꯤꯜꯂꯤꯒꯤ ꯏꯁꯤꯡꯗꯤ ꯕꯀꯦꯠꯇꯨꯒ ꯀꯣ ꯋꯥꯏꯠ ꯋꯥꯏꯠ ꯀꯠ ꯂꯣꯏꯅꯃꯛ ꯄꯨꯕꯅꯦ ꯃꯁꯥꯛꯀ ꯌꯥꯝ ꯊꯤꯕꯅꯦ
ꯑꯣ
ꯐ꯭ꯔꯤ ꯇꯧꯕ꯭ꯔꯥ ꯃꯣꯏꯒꯤ ꯏꯁꯤꯡꯗꯣ ꯌꯥꯝ ꯄꯅ ꯃꯥꯜꯂꯦꯕ
ꯑ
ꯗꯈꯤ
ꯎꯝ ꯑꯩ ꯍꯧ ꯍꯧꯖꯤꯛ ꯆꯥꯛ ꯊꯣꯡꯅꯤꯡꯉꯥꯏ ꯐꯤ ꯁꯨꯅꯤꯡꯉꯥꯏ ꯄꯥꯏꯕ ꯄꯥꯏꯕ ꯁꯤꯡꯗꯨꯁꯨ ꯀꯣ ꯌꯥꯝ ꯑꯣꯠꯄꯅꯦ ꯃꯣꯏꯅ ꯎꯝ ꯁꯨꯝ ꯇꯥꯎꯔ ꯇꯥꯎꯔꯒ ꯊꯥꯔꯛꯄꯅꯤꯕ
ꯑꯝ
ꯃ ꯐꯥꯝꯗꯅ ꯃꯐꯝꯥꯝꯗ ꯑꯩ ꯎꯝ
ꯅꯣꯏ ꯑꯣ ꯑꯗꯨꯗ ꯃꯣꯏꯅ ꯏꯁꯤꯡꯗꯣ ꯃꯁꯛ ꯐꯖ ꯊꯣꯛꯣꯛꯅꯤꯡꯉꯥꯏ ꯁꯦꯝꯕ꯭ꯔꯥ ꯑꯗꯨꯝ ꯄꯨꯔꯛꯄ꯭ꯔꯥ ꯅꯣꯏꯗ
ꯍꯣꯏ ꯄꯨꯔꯥꯞꯒꯤꯅꯦ ꯑꯩ ꯎꯝ ꯅꯪ ꯆꯆꯦ ꯁ꯭ꯋꯥꯡꯗꯣ
ꯑꯧ
ꯃꯥꯗꯣ ꯑꯩꯈꯣꯏ ꯏꯁꯤꯡ ꯂꯥꯏꯐꯝꯥꯝꯗ ꯀꯣꯏꯔꯥꯛ ꯀꯣꯏꯔꯥꯛꯄ ꯍꯥꯥ ꯑꯗꯨꯒꯤ ꯑꯩꯈꯣꯏ ꯏꯁꯤꯡ ꯂꯩꯥꯏꯄꯥꯗꯣ ꯎꯍ ꯌꯥꯝ ꯃꯣꯠꯂꯦ ꯍꯥꯏꯕ
ꯑ
ꯌꯦꯂꯣ ꯌꯦꯂꯣ ꯑꯣꯏꯅ ꯎꯌꯦ ꯍꯥꯏꯌꯦ ꯃꯥꯗꯣ
ꯑꯣ ꯑꯗꯨ ꯊꯤꯒꯨꯝꯕꯒꯤꯁꯨ ꯃꯤꯛꯁ ꯇꯧꯔꯒ ꯃꯣꯏꯅ ꯁꯦꯡꯇꯣꯛꯄ ꯁꯥꯔꯒ ꯄꯨꯔꯛꯈ꯭ꯔꯕꯅꯤꯀꯣ ꯑꯗꯨꯗꯤ
ꯎꯝ ꯍꯣꯏꯅꯅꯦ ꯅꯠꯇ꯭ꯔꯗꯤ ꯀꯦꯒꯨꯝꯕ ꯊꯣꯛꯑꯣꯏ
ꯍꯣꯏ ꯑꯗꯨ ꯍꯦꯟ ꯄꯝ ꯃꯅꯥꯛꯇ ꯂꯥꯏꯕꯒꯤꯗꯣ ꯀꯔꯝꯍꯥꯏꯅ ꯇꯧꯔꯕ꯭ꯔꯥ
ꯍꯦꯟ ꯄꯥꯟ
ꯎꯝ
ꯑꯦ ꯄꯝꯁꯨ ꯍꯦꯟ ꯄꯥꯝꯖꯦ ꯏꯁꯤꯡ ꯂꯥꯏꯕ ꯀꯨ ꯀꯨꯏꯔꯦ ꯑꯣꯏ
ꯑꯣ ꯑꯗꯣ ꯏꯁꯤꯡꯗꯤ ꯇꯥ ꯀꯗꯥꯏꯕ꯭ꯔꯥ
ꯎꯝ ꯂꯩꯕꯅꯤ ꯅꯍꯥꯟꯗꯨꯗꯤ ꯑꯩꯈꯣꯏ ꯏꯟꯇꯦꯛꯁ ꯃꯤ ꯑꯍꯨꯝ ꯂꯩꯔꯒ ꯑꯃꯨꯛ ꯅꯨꯄꯤꯅꯁꯨ ꯂꯩꯕꯅꯤꯅ ꯗꯨꯀꯥꯟꯗꯣ ꯁꯤꯟꯇꯦꯛꯁ ꯃꯤ ꯑꯍꯨꯝ ꯂ ꯍꯥꯏꯔꯒ ꯁꯤꯟꯇꯦꯛꯁ ꯑꯃꯈꯥꯛꯛꯇ ꯑꯗꯨ ꯑꯣꯏꯕꯒꯤ ꯑꯩꯈꯣꯏꯁꯦ ꯔꯨꯝꯃꯦꯠ ꯑꯣꯏꯕꯒꯤ ꯃꯄꯥꯝꯗ ꯂꯩꯕ ꯆꯠꯄꯅꯤꯗ
ꯑꯗꯨ ꯍꯗꯥ ꯂꯤꯁꯤꯡ ꯇꯥ ꯇꯥꯕꯣ ꯑꯣ ꯏꯁꯤꯡꯗꯣ ꯇꯥ ꯇꯥꯔꯒ ꯂꯩꯕ꯭ꯔꯥ
ꯑꯣ ꯅꯨꯃꯤꯠ ꯃꯔꯤ ꯑꯥ ꯅꯠꯇꯦ ꯅꯨꯃꯤꯠ ꯃꯉꯥ ꯃꯊꯥ ꯃꯥ ꯑꯗꯨꯝ ꯂꯥꯛꯂꯦ ꯍꯅ
ꯑꯣ
ꯅꯣꯏ ꯂꯥꯏꯔ ꯀꯥꯟꯗ ꯏꯁꯤꯡ ꯁꯄ꯭ꯂꯥꯏ ꯂꯥꯛꯇ꯭ꯔꯤꯕꯣ
ꯂꯥꯛ ꯑꯣ ꯂꯥꯛꯄꯅꯤꯗ
ꯑꯣ
ꯍꯧꯖꯤꯛꯀꯥꯟꯗꯤ ꯂꯥꯛꯇ꯭ꯔꯕ꯭ꯔꯣ
ꯂꯥꯛ ꯑꯦ ꯂꯥꯛ ꯑꯦ
ꯑ ꯑꯣ ꯍꯞꯇꯥ ꯑꯃꯗ ꯑꯣ ꯇꯥꯗ ꯀꯌꯥꯃꯨꯛ ꯂꯥꯛꯄ꯭ꯔꯥ
ꯅꯨꯃꯤꯠ ꯑꯃ ꯅꯠꯇꯦ ꯅꯨꯃꯤꯠ ꯃꯉꯥ ꯃꯊꯥꯡꯗ ꯑꯗꯨꯝ ꯂꯥꯛꯀꯅꯦꯕ
ꯑꯣ ꯑꯗꯨ ꯅꯨꯡꯗꯥꯡꯗꯤ ꯇꯨꯝꯗꯕꯤ ꯏꯁꯤꯡ ꯂꯥꯎꯕ ꯖꯥꯠꯇꯣ ꯇꯥꯎꯔꯕ꯭ꯔꯥ
ꯎꯝ ꯃꯔꯛ ꯃꯔꯛꯇꯤ ꯑꯗꯨꯝ ꯇꯥꯑꯣꯏ ꯑꯩꯣꯏꯗꯤ ꯃꯤꯗꯥꯜꯗ ꯂꯥꯏꯕꯅꯤꯅꯀꯣ ꯍꯥꯟꯅꯁꯨ ꯂꯥꯏꯕ ꯌꯥꯗꯦ ꯀꯔꯅꯥꯀꯥ ꯑ ꯎꯝ ꯁꯥꯏꯗ ꯂꯥꯏꯕꯁꯅꯤꯀꯣ ꯍꯥꯟꯅ ꯑꯗꯨꯝ ꯂꯥꯏꯅ ꯑꯩꯈꯣꯏꯗꯤ ꯃꯤꯗꯥꯜ ꯑꯣꯏꯕꯒꯤꯅꯣ
ꯎꯝ ꯑꯗꯨ ꯃꯣꯏꯅ ꯅꯣꯏꯗꯣ ꯇꯥꯞꯅ ꯂꯥꯛꯑꯣꯅ ꯍꯥꯏꯕ꯭ꯔꯣ
ꯅꯠꯇꯦꯗ ꯑꯗꯨꯝ ꯑꯗꯨ ꯑꯩꯈꯣꯏ ꯑꯗꯨꯝ ꯂꯕꯗꯣ ꯐꯥꯏꯌꯦ ꯑꯩꯈꯣꯏꯒꯤꯗꯤ
ꯑꯣ
ꯊꯤꯡꯁꯨ ꯊꯤꯡꯗꯦ ꯌꯥꯝꯁꯨ ꯉꯥꯟꯗꯦ ꯑꯩꯈꯣꯏꯒꯤꯗꯤ ꯆꯞ ꯆꯥꯔꯦꯅ
ꯁꯤꯟꯇꯦꯛꯁ ꯂꯤꯇꯔ ꯀꯌꯥ ꯑꯣꯏꯔꯒ ꯑꯗꯨꯗꯤ ꯅꯕꯅꯦꯒꯤ
ꯁꯤꯛꯁ ꯍꯟꯗ꯭ꯔꯦꯠ
ꯑꯣ
ꯃꯆꯥ ꯊ꯭ꯔꯤ ꯍꯟꯗ꯭ꯔꯦꯠꯀꯤꯗꯣ ꯑꯅꯤ ꯂꯥꯛꯑꯦꯕ
ꯑꯥ
ꯅꯪꯗꯤ ꯆꯤꯆꯦꯒꯤ ꯑꯃ ꯎꯝ ꯀꯣꯟꯅꯕꯅꯤ ꯂꯦꯝꯕꯅꯦ ꯐꯥꯏꯚ ꯅꯨꯃꯤꯠ ꯃꯉꯥ ꯁꯨꯔꯁꯨ
ꯎꯝ
ꯁꯤꯡ ꯌꯥꯝ ꯌꯥꯝ ꯄꯥꯏꯕꯅꯦ ꯑꯈꯣꯏ
ꯑꯣ ꯑꯗꯣ ꯍꯧꯖꯤꯛꯀꯥꯟ ꯅꯣꯏꯒꯤ ꯔꯦꯟꯗꯣ ꯂꯤꯁꯤꯡ ꯃꯔꯤ ꯍꯥꯏꯕ꯭ꯔꯥ
ꯎꯝ ꯏꯁꯤꯡ ꯃꯔꯤ ꯀꯥꯈ꯭ꯔꯦ
ꯅꯍꯥꯟꯗꯤ ꯂꯤꯁꯤꯡ ꯑꯍꯨꯝꯒ ꯆꯥꯝꯃꯉꯥ ꯑꯣꯏꯔꯒꯗ ꯅꯠꯇ ꯎꯝ
ꯂꯥꯁ ꯏꯌꯥꯔ ꯎꯝ ꯑꯩꯈꯣꯏ ꯃꯤ ꯑꯍꯨꯝ ꯂꯥꯏꯕꯒꯤꯀꯣ
ꯑꯣ
ꯍꯣꯔꯦꯟꯗꯣ ꯏꯟꯀ꯭ꯔꯦꯖ ꯇꯧꯔꯅꯤꯅ ꯍꯥꯏꯕ ꯃꯤ ꯑꯃ ꯃꯥꯅ ꯂꯤꯁꯤꯡ ꯑꯅꯤ ꯄꯤꯕꯗꯤ ꯌꯥꯏꯔ
ꯑ ꯍꯣꯏ ꯑꯗꯨꯝ
ꯃꯤꯗꯤ ꯂꯤꯁꯤꯡ ꯑꯍꯨꯝ ꯍꯦꯜꯂꯒ ꯑ ꯃꯊꯥꯟꯗ ꯂꯥꯏꯕꯁꯨ ꯌꯥꯝ ꯂꯥꯏꯑꯦ ꯃꯤ ꯑꯃ ꯂꯤꯁꯤꯡ ꯑꯍꯨꯝ ꯑꯍꯨꯝ ꯄꯤꯕꯗꯤ ꯋꯥꯏꯅ
ꯑꯣ ꯚ꯭ꯌꯨꯗꯨꯗꯤ ꯃꯇꯣꯝꯇ ꯂꯥꯛꯏꯕꯒꯤꯅꯤꯀꯣ ꯃꯥ ꯑꯃꯨꯛꯀ ꯆꯠꯈ꯭ꯔꯕꯗꯣ
ꯑ ꯑꯣ ꯃꯥꯗꯣ ꯎꯝ ꯏꯇꯣꯝꯇ ꯂꯩꯌꯦ ꯃꯈꯥꯗ
ꯑꯣꯝ
ꯆꯤꯡꯗ ꯆꯤꯡꯗ ꯂꯩꯕꯗ ꯑꯩꯈꯣꯏꯒꯤ ꯑꯣꯄꯣꯖꯦꯠꯇ ꯆꯤꯡꯅꯤꯅ
ꯎꯝ